ꯍꯜꯂꯣ
ꯍꯜꯂꯣ
ꯍꯜꯂꯣ ꯅꯨꯡꯉꯥꯏꯔꯤꯕ꯭ꯔꯣ
ꯅꯨꯡꯉꯥꯏꯔꯤꯌꯦ
ꯋꯥꯔꯤ ꯁꯅꯗꯕ ꯀꯨꯏꯔꯦꯀꯣ
ꯀꯨꯏꯔꯦꯗꯦ ꯅꯪꯒꯤ ꯈꯣꯟꯖꯦꯜ ꯇꯥꯗꯕꯁꯨ
ꯍꯧꯖꯤꯛ ꯉꯥꯡꯅꯕꯗꯨ ꯅꯠꯇ꯭ꯔꯣ
ꯑꯣ
ꯌꯥꯝ ꯌꯥꯝꯅ ꯈꯥꯏꯔꯛꯀꯅꯨ
ꯑꯩꯌꯥ
ꯑꯩꯌꯥ
ꯑꯣꯏꯌꯥ
ꯑꯁ ꯀꯣꯜ ꯉꯥꯡꯅꯝꯃꯟꯗꯅ ꯀꯣꯛꯀ ꯂꯣꯏ ꯆꯤꯛꯄꯒꯨꯝ ꯇꯧꯔꯛꯈ꯭ꯔꯦꯗ
ꯇꯣ ꯇꯣ ꯍꯧꯔꯦ ꯍꯧꯔꯦ
ꯀꯩꯕꯨꯅꯣ
ꯋꯥꯔꯤ ꯁꯥꯃꯟꯕꯗꯒꯤꯀꯣ
ꯑꯥ ꯗꯤꯄ꯭ꯔꯦꯁꯟ ꯅꯥꯒꯗꯧꯔꯦ ꯑꯁꯤ ꯂꯣꯏꯈ꯭ꯔꯗꯤ ꯑꯁ ꯑꯃꯨꯛꯀ ꯍꯦꯟꯅ ꯀꯣꯛ ꯆꯥꯛꯂꯒ ꯂꯝꯕꯤꯗ ꯕꯣꯔꯥ ꯈꯥꯎ ꯄꯥꯏꯔꯒ ꯆꯠꯄ꯭ꯔꯥ ꯈꯪꯄꯣ ꯅꯠꯇ꯭ꯔꯦ
ꯄ꯭ꯂꯦꯠ ꯄ꯭ꯂꯦꯠ ꯀꯩꯅꯣ ꯊꯨꯒꯥꯏ ꯀꯩꯅꯣ ꯈꯔ ꯐꯂꯦꯛꯁꯤꯕꯜ ꯇꯧꯕꯝ ꯄꯥꯏꯔꯒ
ꯎꯝ ꯇꯥꯕ꯭ꯔꯥ
ꯎꯝ ꯇꯥꯏ ꯇꯥꯏꯌꯦ ꯇꯥꯏ
ꯌꯥꯝ ꯅꯣꯡꯅꯤꯡꯉꯦ ꯅꯪꯁꯦ ꯑꯩꯅ ꯍꯥꯏꯔꯛꯑꯣ ꯍꯥꯏꯔꯛꯑꯣ ꯅꯪ ꯍꯥꯟꯅꯅꯦ ꯍꯥꯏꯕꯒꯤ ꯑꯗꯨꯃꯥꯏꯅ ꯇꯧꯔꯛꯀꯅꯨ ꯅꯨꯄꯤꯅ ꯀꯥꯏ
ꯑꯥ
ꯅꯪ ꯍꯧꯖꯤꯛ ꯅꯨꯄꯤꯅ ꯑꯗꯨꯃꯥꯏꯅ ꯇꯧꯔꯛꯀꯅꯨ ꯍꯥꯏꯅ
ꯂꯝꯍꯦꯟꯒꯟꯅꯣ ꯅꯣ
ꯑꯩ ꯂꯝ ꯍꯦꯟꯕ꯭ꯔꯅꯦ
ꯂꯝꯍꯦꯟꯒꯅꯣ ꯍꯥꯏꯕꯅꯦ
ꯑꯗꯨ ꯍꯦꯟꯕꯔ꯭ꯕ
ꯍꯦꯟꯕꯗꯤ ꯈꯪꯗꯦꯗ ꯍꯦꯟꯒꯅꯨ ꯅꯨꯄꯤꯒꯤ ꯅꯨꯄꯤꯅ ꯇꯧꯕ ꯏꯁꯇꯥꯢꯜꯗꯣ ꯑꯗꯨꯝ ꯇꯧꯋꯣ
ꯑꯩ ꯅꯨꯄꯤꯒꯤ ꯏꯁꯇꯥꯢꯜꯗꯣ ꯇꯧꯗ꯭ꯔꯤ
ꯅꯨꯄꯥꯅ ꯄꯥꯝꯅꯤꯡꯉꯥꯏ ꯍꯥ
ꯑꯩ ꯄꯥꯝ ꯄꯥꯝꯂꯁꯨ ꯄꯥꯝ ꯀꯔꯤꯁꯨ ꯗꯔꯀꯥꯔ ꯂꯩꯇꯦ
ꯑꯗꯨꯒꯤꯗꯤ ꯅꯠꯇꯦꯍꯦ ꯅꯨꯄꯤ ꯍꯥꯏꯁꯤꯗꯤ ꯂꯩꯌꯦꯗꯅ
ꯑꯩꯁꯨ ꯑꯗꯨꯝ ꯂꯩꯌꯦꯅ ꯀꯥꯏꯗꯕꯤꯗ ꯅꯪ ꯑꯩꯉꯣꯟꯗ ꯀꯔꯤꯅꯦꯅ ꯈꯟꯕ꯭ꯔꯥ
ꯑꯩꯌꯥ
ꯏꯔꯣꯏꯕ ꯍꯩꯕ꯭ꯔ ꯅꯪ
ꯍꯩꯌꯦ
ꯑꯥ ꯍꯥꯏꯕꯗꯤ ꯇꯨꯔꯦꯜꯒꯨꯝꯕꯗ
ꯍꯩ ꯍꯩꯌꯦ ꯑꯈꯣꯏ ꯑꯉꯥꯡ ꯑꯣꯏꯔꯤꯉꯩꯗꯅꯦ ꯇꯨꯔꯦꯟ ꯑꯆꯧꯕ ꯊꯤꯌꯦꯗꯅ
ꯍꯣꯏ
ꯑꯗꯨꯒ ꯂꯨꯞꯈ꯭ꯔꯅꯤꯕꯀꯣ ꯑꯗꯨꯒ ꯃꯤ ꯑꯃꯅ ꯃꯊꯛ ꯑꯗꯒꯤ ꯅꯨꯡ ꯂꯪꯈ꯭ꯔꯅꯤꯕ ꯇꯨꯔꯦꯟꯗꯨꯗ ꯇꯨꯔꯦꯟ ꯆꯥꯎꯕꯗꯣ ꯑꯗꯨꯒꯅꯦ ꯑꯗꯨ ꯅꯨꯡꯗꯣ ꯊꯤꯈ꯭ꯔꯅꯤ ꯐꯥꯔꯁ ꯈꯨꯟꯕ ꯃꯤꯗꯣ
ꯑꯥ
ꯑꯗꯨꯅ ꯑꯃꯨꯛꯀ ꯅꯨꯡꯗꯣ ꯂꯪꯈ꯭ꯔꯅꯤ ꯑꯗꯨꯒ ꯑꯃꯨꯛꯀ ꯊꯤꯈ꯭ꯔꯅꯤ ꯑꯗꯨꯃꯥꯏꯅ ꯁꯥꯟꯅꯔꯛꯄ ꯃꯤꯅꯤ
ꯇꯧꯍꯩꯗꯦꯍꯦ ꯑꯗꯨꯒꯨꯝꯕ ꯇꯧꯒꯅꯨ ꯍꯧꯖꯤꯛꯇꯤ
ꯀꯩꯒꯤꯅꯣ
ꯑꯗꯨ ꯅꯪꯒꯤꯗꯃꯛꯇ ꯀꯩꯅꯣꯝ ꯐꯥꯎꯌꯦꯕ ꯑꯩ
ꯀꯩꯅꯣ ꯅꯪꯒꯤꯗꯃꯛꯇ ꯐꯥꯎꯋꯦ ꯍꯥꯏꯗꯤ
ꯅꯪꯒꯤꯗꯃꯛꯇ ꯈꯟꯂꯦꯕ ꯍꯥꯏꯕꯗꯤ ꯑꯗꯨꯒꯨꯝꯕꯗꯣ ꯇꯧꯔꯅꯨ ꯍꯥꯏꯕꯅꯤꯗ
ꯐꯠꯇꯕ꯭ꯔꯕ
ꯐꯠꯇꯕꯗꯤ ꯅꯠꯇꯦꯍꯦ ꯍꯧꯖꯤꯛ ꯅꯪꯁꯨ ꯂꯨꯝꯕꯅꯤꯅ ꯑꯉꯥꯡꯗꯗꯤ ꯏꯁꯥꯁꯦ ꯌꯥꯡꯕꯅꯤꯅ
ꯀꯩꯅꯣ ꯅꯪ ꯍꯥꯏꯔꯤꯁꯤꯗꯤ
ꯅꯪ ꯏꯔꯣꯏꯌꯦ ꯍꯥꯏꯕꯗꯣ
ꯎꯝ
ꯍꯧꯖꯤꯛꯇꯤ ꯅꯪꯁꯨ ꯂꯨꯝꯕꯅꯤꯅꯀꯣ
ꯍꯧꯖꯤꯛ ꯑꯉꯥꯡꯗꯨꯃꯥꯏꯅꯗꯤ ꯁꯥꯟꯅꯕ ꯉꯝꯃꯔꯣꯏ ꯍꯥꯏꯕꯅꯤꯗ ꯏꯁꯤꯡ ꯃꯅꯨꯡꯗ
ꯑꯦ
ꯒꯤꯌꯥꯟ ꯇꯕ꯭ꯔꯣ
ꯇꯥꯏ ꯑꯩꯗꯤ ꯅꯪ ꯑꯉꯥꯡ ꯀꯔꯤ ꯀꯔꯝ ꯀꯥꯟꯗꯣ ꯀꯔꯤꯅꯣ
ꯎꯝ ꯑꯥ ꯅꯣꯛꯀꯅꯨ
ꯏꯕꯥꯟꯅꯤꯗ ꯏꯟꯇꯤꯅꯥꯗꯣ ꯋꯥꯏꯌꯔ ꯑꯃ ꯂꯨꯁ ꯑꯣꯏꯔꯒ ꯂꯩꯈ꯭ꯔꯕ
ꯑꯠꯁꯤ ꯑꯗꯨꯗꯤ ꯍꯧꯖꯤꯛꯃꯛ ꯊꯥꯔꯛꯀꯦ
ꯀꯔꯤꯕꯣ
ꯁꯤꯛꯅꯦꯜ ꯁꯤꯛꯅꯦꯜꯗꯣ
ꯀꯔꯤ ꯁꯤꯛꯅꯦꯜ
ꯍꯧꯖꯤꯛꯅ ꯍꯥꯏꯕ ꯑꯦꯟꯇꯤꯅꯗꯣ
ꯊꯥꯔꯛꯑꯣ
ꯊꯥꯔꯛꯀꯦ
ꯎꯝ
ꯑꯝ ꯁꯤ ꯐꯦꯟ ꯃꯆꯥ ꯑꯃꯐꯥꯎ ꯂꯩꯇ꯭ꯔꯗꯤ ꯇꯨꯝꯕ ꯌꯥꯔꯔꯣꯏ ꯑꯩꯗꯤ ꯌꯥꯝ ꯁꯥꯕꯅꯤꯅ
ꯎ ꯑꯩꯗꯤ ꯑꯗꯨꯝ ꯅꯨꯡꯊꯤꯟ ꯑꯣꯏꯒꯦꯔꯥ ꯀꯔꯤ ꯑꯣꯏꯒꯦꯔꯥ ꯐꯩꯖꯨꯞ ꯁꯨꯞꯂꯒ ꯑꯗꯨꯝ ꯇꯨꯝꯃꯦ
ꯇꯦꯂꯦꯟꯅꯤꯅꯦ ꯅꯪꯒꯤ
ꯑꯡ ꯐꯦꯟ ꯊꯥꯔꯗꯤ ꯑꯩ ꯀꯣꯛ ꯆꯤꯛꯈ꯭ꯔꯅꯤ
ꯑꯣ ꯌꯥꯏꯍꯦ ꯎꯝ ꯎꯝꯍ ꯋꯥꯛꯀꯤꯡ ꯆꯠꯇ꯭ꯔꯣ
ꯑꯁ ꯑꯁꯤ ꯑꯩꯈꯣꯏꯒꯤ ꯂꯝꯕꯤꯗꯣ ꯅꯣꯡ ꯆꯨꯔꯗꯤꯀꯣ ꯅꯝꯅꯒ ꯅꯝ ꯊꯤꯕꯒ ꯃꯣꯠꯂꯒ ꯃꯣꯠꯄꯒ ꯁꯤꯒꯦ ꯗꯧꯑꯦ
ꯑꯣ
ꯌꯦꯟ ꯃꯇꯨꯁꯤꯡ ꯀꯗꯥꯏꯗꯒꯤ ꯂꯥꯛꯄ꯭ꯔꯥ ꯈꯪꯗꯦ ꯌꯦꯟ ꯃꯇꯨ ꯃꯤꯌꯥꯝꯗꯣ ꯑꯥꯁ ꯏꯝꯐꯥꯜꯗ ꯈ꯭ꯋꯥꯏꯗꯒꯤ ꯃꯣꯠꯄ ꯃꯐꯝ ꯑꯁꯤꯗ ꯂꯩꯔꯦ
ꯑꯥꯍ ꯁꯥꯔ ꯌꯦꯡꯉꯅꯨ ꯑꯗꯨꯒꯨꯝꯕꯗꯣ
ꯂꯝꯕꯤꯗꯅꯦ ꯂꯝꯕꯤ ꯆꯠꯇ꯭ꯔꯗꯤ ꯑꯩꯗꯤ ꯄꯥꯏꯔꯒ ꯆꯠꯂꯣ ꯍꯥꯏꯕ꯭ꯔꯣ
ꯑꯦ ꯅꯪ ꯂꯝꯕꯤ ꯆꯠꯂꯤꯔꯣ
ꯍꯧꯖꯤꯛ ꯅꯠꯇꯦ ꯑꯩꯈꯣꯏꯒꯤ ꯂꯝꯕꯤꯗ ꯑꯩꯈꯣꯏꯗꯣ
ꯑꯥ
ꯌꯥꯝꯅ ꯀꯩꯅꯣ ꯇꯧꯋꯦꯕꯥ
ꯑꯣ
ꯎꯝ ꯃꯣꯠꯂꯦꯕ
ꯑꯣ
ꯀꯩ ꯅꯪ ꯀꯣꯂꯦꯖ ꯀꯥꯔꯒ ꯂꯩꯕ꯭ꯔꯥ
ꯁ꯭ꯀꯨꯜꯗ ꯌꯥꯎꯕ
ꯁ꯭ꯀꯨꯜꯗ
ꯎꯝ
ꯑꯣ ꯂꯩꯕꯥ ꯅꯨꯡꯉꯥꯏꯕ꯭ꯔꯥ
ꯅꯨꯡꯉꯥꯏꯇꯦ
ꯑꯣ ꯈꯨꯟꯗꯨ ꯆꯠꯂꯝꯒꯅꯤꯅ ꯃꯔꯛ ꯃꯔꯛꯇꯤ
ꯑꯩ ꯍꯟꯗꯛ ꯆꯠꯂꯒ ꯉꯔꯥꯡ ꯅꯍꯥꯟ ꯈꯛꯇ ꯂꯥꯛꯑꯦ ꯑꯗꯨꯒꯤ ꯑꯩ ꯔꯦꯁ ꯇꯧꯕꯅꯤ
ꯑꯣ
ꯑꯩ ꯗꯣꯛꯇ꯭ꯔꯗ ꯂꯩꯌꯦꯕꯀꯣ ꯔꯤꯝꯁꯇ
ꯑꯣ ꯑꯥ
ꯔꯤꯝꯁꯇ ꯑꯩꯒꯤ ꯑꯪꯀꯜ ꯑꯃ ꯅꯥꯕꯒꯤ ꯁꯦꯕꯥ ꯇꯧꯕ ꯆꯠꯄ ꯉꯔꯥꯡ ꯅꯍꯥꯟ ꯈꯛꯇꯥ ꯍꯜꯂꯛꯑꯦꯕ
ꯑꯣ ꯎꯝꯍꯝ ꯎꯝ ꯍꯥ ꯂꯩꯁꯥꯕꯤ ꯐꯥꯔꯝꯃꯅꯤꯕꯣ ꯅꯪꯖꯨ
ꯈꯪꯗꯦ ꯐꯥꯗ꯭ꯔꯤꯕ ꯃꯥꯜꯂꯦ
ꯑꯅꯥꯕ ꯌꯦꯡꯕ ꯆꯠꯂꯗꯤ ꯂꯩꯁꯥꯕꯤꯁꯨ ꯐꯥꯔꯝꯃꯅꯤ
ꯍꯅꯨꯕꯤ ꯑꯣꯏꯈ꯭ꯔꯕꯅꯦ
ꯑꯣ
ꯅꯪ ꯆꯍꯤ ꯀꯌꯥꯔ
ꯆꯍꯤꯔꯣ
ꯎꯝ
ꯅꯪ ꯒ꯭ꯌꯥꯁ ꯇꯧꯔꯛꯀꯦꯔꯥ ꯑꯩꯅ ꯍꯥꯏꯌꯣꯔꯥ
ꯆꯍꯤ ꯇ꯭ꯨꯋꯦꯟꯇꯤ ꯑꯩꯠ ꯁꯨꯔꯕ ꯃꯥꯟꯂꯦ
ꯑꯣ ꯑꯩ ꯐꯣꯇꯣ ꯎꯔꯕ
ꯅꯪꯒꯤ ꯐꯣꯇꯣ
ꯎꯝ
ꯅꯪꯒꯤ ꯐꯣꯇꯣ ꯈꯪꯗꯦ ꯅꯪ ꯗꯤꯞꯄꯤ ꯍꯥꯞꯄꯔꯥ
ꯍꯥꯞꯄꯅꯦ
ꯑꯍꯥ ꯆꯨꯝ ꯀꯔ ꯀꯌꯥ ꯌꯧꯔꯦ ꯆꯨꯝꯔꯥ
ꯎꯝ ꯈꯔꯗꯤ ꯂꯥꯜꯂꯦ ꯑꯗꯨ ꯍꯥꯏꯌꯨꯅꯦ ꯑ ꯌꯦꯡꯉꯨꯅꯦ ꯀꯩꯅꯣ ꯑꯗꯨꯒ ꯍꯥꯏꯔꯣ ꯍꯥ
ꯃꯈꯥ ꯑꯣꯏꯗꯣꯏꯔꯕ
ꯎꯝ ꯎꯝ ꯃꯈꯥ ꯑꯣ ꯃꯈꯥ ꯑꯣꯏꯒꯅꯤꯍꯦ
ꯇ꯭ꯋꯦꯟꯇꯤ ꯑꯩꯠꯀꯤ ꯃꯈꯥ
ꯍꯣꯏ
ꯇꯨꯋꯦꯟꯇꯤ ꯁꯤꯛꯁ
ꯆꯨꯝ ꯆꯨꯝꯗꯦꯗ ꯗꯥꯏꯔꯦꯛꯇꯤ ꯆꯨꯝꯗ꯭ꯔꯤ
ꯇ꯭ꯋꯦꯟꯇꯤ ꯐꯥꯏꯚ
ꯍꯣꯏ
ꯑꯥ ꯑꯗꯨꯝ ꯍꯥꯏꯕ ꯌꯥꯕꯅꯤ ꯑꯁ
ꯍꯣꯏꯗ
ꯁꯨꯃꯥꯏꯅ ꯒ꯭ꯌꯥꯁ ꯇꯧꯕ ꯍꯥꯏꯕꯁꯨ ꯌꯥꯝ ꯀꯩꯅꯣ
ꯃꯥꯅꯤ ꯏꯁ ꯑꯦꯛꯖꯦꯛ ꯍꯥꯏꯗꯕꯅꯤꯅ ꯌꯥꯝ ꯍꯔꯥꯎꯕꯗꯤ ꯑꯣꯏꯗꯦ
ꯑꯣ
ꯑꯍꯨꯝꯔꯛ ꯁꯨꯕꯗ ꯍꯥꯏꯕꯅꯤꯅ ꯃ
ꯍꯣꯏ ꯑꯗꯨꯗꯤ ꯑꯩꯅ ꯍꯥꯏꯌꯨꯔ ꯑꯃꯨꯛꯀ
ꯎꯝ
ꯎꯝ ꯈꯤꯇꯪ ꯍꯤꯟ ꯍꯤꯟꯒꯨꯝꯕ ꯈꯤꯇꯪ ꯄꯤꯒꯦꯔꯥ
ꯇ꯭ꯋꯦꯟꯇꯤ ꯐꯥꯏꯚꯇꯒꯤꯅ ꯊꯥꯔꯇꯤ ꯐꯧ ꯃꯅꯨꯡꯗ
ꯑꯂꯥ ꯇꯨ꯭ꯋꯦꯟꯇꯤ ꯁꯤꯛꯁ
ꯃꯥꯅꯤ
ꯍꯥ ꯑꯦꯋ ꯑ ꯀꯩ ꯍꯥꯏꯁꯤꯔ ꯍꯩꯗꯤ ꯍꯥꯏꯕꯖꯥꯠꯅꯤꯀꯣ ꯑꯩꯁꯦ
ꯀꯔꯤꯕ
ꯍꯩꯕꯖꯥꯠꯅꯦꯕꯥ ꯑꯩꯁꯦ
ꯀꯔꯤ ꯀꯃꯥꯏꯅꯅꯣꯕꯥ
ꯑꯩ ꯍꯧꯖꯤꯛ ꯍꯥꯏꯔ ꯆꯨꯝꯕ ꯅꯠꯇ꯭ꯔꯣ
ꯍꯨꯝ ꯂꯥꯜꯂꯤ ꯍꯥꯏꯔꯒ ꯅꯪꯅ ꯀꯔꯤ ꯇꯥꯔꯤꯅꯣ
ꯑꯩꯌꯥ
ꯍꯥꯏꯔꯣ ꯍꯥꯏꯔꯣ
ꯎꯝ ꯑꯗꯨ ꯍꯥꯏꯔꯔꯣꯏ ꯂꯥꯜꯂꯒꯦ
ꯍꯥꯏꯔꯣ ꯅꯪ
ꯑꯥꯃꯔꯅ ꯍꯥꯏꯗꯤꯗ ꯀꯥꯟꯅꯗ꯭ꯔꯦꯅ
ꯑꯩꯗꯤ ꯑꯍꯨꯝꯔꯛꯅꯤꯅ ꯅꯪ ꯍꯥꯏꯍꯟꯕꯗꯣ
ꯍꯣꯏꯗ ꯑꯗꯨꯗꯤ ꯁꯨꯝ ꯈꯪ ꯀꯩꯅꯣ
ꯈꯪꯅꯤꯉꯥꯏꯒꯤ ꯍꯥꯏꯕꯅꯤꯅ ꯑꯩꯗꯤ ꯒꯦꯁ ꯇꯧꯕ ꯍꯥꯏꯕꯅꯤꯗ ꯍꯥ ꯎꯝ
ꯅꯣꯏ ꯀꯅꯥ ꯀꯅꯥ ꯂꯩꯕ꯭ꯔꯥ ꯅꯣꯏ
ꯑꯩꯈꯣꯏ ꯀ꯭ꯋꯥꯇꯝ